ꯑꯣ ꯅꯪꯒꯤ ꯑꯁ ꯐꯖꯅ ꯁꯦꯊꯔꯦꯍꯦ
ꯑꯥ ꯅꯪ ꯒꯔ ꯋꯥꯉꯥꯡ ꯑꯗꯨ ꯈꯪꯉꯦꯕ
ꯑꯩꯁ ꯐꯖꯅ ꯁꯦꯠꯊꯔꯕꯅꯦ ꯉꯁꯤꯗꯤ
ꯂꯣꯏꯔꯦꯍꯦ ꯅꯪꯁꯨ ꯋꯥꯔꯤ ꯁꯥꯔꯒ ꯑꯣꯛꯀꯤ ꯑꯣꯛꯁꯥ ꯆꯥꯕꯒꯤ ꯋꯥꯔꯤ ꯁꯥꯥꯔꯒ ꯑꯗꯨꯝ ꯂꯩꯔ ꯍꯥꯏꯔꯒ ꯆꯥꯈꯤꯅꯦ ꯌꯥꯏ ꯌꯥꯏ ꯅꯪ
ꯅꯛꯄꯅꯤꯅ ꯑꯩꯈꯣꯏꯗꯤ
ꯑꯃꯗꯨꯁꯨꯅꯦ ꯑꯣ ꯉꯥꯅꯨꯒꯤ ꯋꯥꯔꯤ ꯁꯥꯔꯒ ꯀꯣ ꯃꯥꯒꯤ ꯇꯤꯟꯗꯨ ꯆꯨꯝꯕꯅꯤ
ꯑꯃꯗꯣ ꯆꯥꯅꯤꯡꯉꯦ ꯆꯥꯅꯤꯡꯉꯦ ꯍꯥꯏꯅꯀꯣ
ꯑꯁ ꯑꯧꯁꯥꯗꯣ ꯈꯔ ꯄꯤꯁꯇꯨ ꯆꯥꯎꯅ ꯍꯥꯞꯄꯦꯕ
ꯑꯣ
ꯑꯗꯨꯒ ꯐꯖꯅ ꯍꯥꯟꯅ ꯉꯧꯔꯦ ꯊꯥꯎ ꯌꯥꯎꯗꯕꯤꯗ ꯐꯖꯅ ꯉꯧꯕ ꯃꯇꯨꯡꯗ ꯊꯥꯎ ꯃꯆꯨ ꯍꯥꯞꯄꯦ ꯀꯩꯅꯣ ꯍꯥꯞꯄꯦ ꯀꯔꯤꯕ ꯑꯁ ꯀꯩꯅꯣꯗꯣ ꯎꯨ ꯃꯣꯔꯣꯛ ꯀꯂꯔꯗꯣ ꯑꯗꯨ ꯍꯥꯞ ꯍꯥꯞꯄꯦ ꯑꯗꯨꯒ ꯌꯥꯏꯉꯪ ꯍꯥꯞꯄꯦ ꯑꯗꯨꯝ ꯉꯥꯎꯔꯦ ꯉꯥꯎꯔꯦ ꯉꯥꯎꯔꯒ ꯃꯁꯂꯥꯒꯨꯝꯕ ꯈꯔꯛꯇꯤ ꯍꯥꯞꯄꯦꯕꯀꯣ ꯍꯥꯎꯅꯤꯡꯉꯥꯏꯅꯤ
ꯎꯝ
ꯉ ꯍꯥꯞꯄꯒ ꯇꯤꯜꯍꯧ ꯆꯅꯝꯒꯨꯝꯕꯗꯣ ꯍꯥꯞꯄ ꯑꯃꯨꯛ ꯉꯧꯔꯦ ꯈꯔ ꯀꯨꯏꯅ ꯑꯁ ꯑꯗꯨ ꯃꯇꯨꯡꯗ ꯃꯍꯤ ꯍꯥꯞꯄꯦ ꯃꯍꯤ ꯍꯥꯞꯄꯒ ꯐꯣꯠꯍꯟꯕꯅꯦ ꯑꯁ ꯑꯗꯨꯒ ꯃꯠꯂꯦ ꯍꯥꯏ ꯀꯥꯟꯅ ꯍꯪꯒꯥꯝ ꯊꯥꯗꯔꯦ ꯑꯁ ꯀꯌꯥꯃꯨꯛ ꯍꯥꯎꯕ꯭ꯔꯥ ꯄꯨꯈꯝ ꯑꯅꯤ ꯆꯥꯈ꯭ꯔꯦ
ꯎꯝ ꯆꯔꯝꯒꯅꯤ
ꯈꯨꯍꯥꯎ ꯃꯅꯤ
ꯍꯌꯦꯡ ꯍꯌꯦꯡꯗꯤ ꯑꯃꯨꯛ ꯑꯇꯣꯞꯄ ꯑꯃꯨꯛ ꯆꯥꯔꯨꯀꯣ
ꯑꯁ ꯍꯌꯦꯡꯗꯤ ꯉꯝꯃꯔꯣꯏꯗ ꯑꯩ ꯆꯥꯃꯟꯗꯅꯅꯦ
ꯑꯃꯗꯨꯁꯨ ꯉꯥꯅꯨꯒꯤ ꯋꯥꯔꯤ ꯁꯥꯕꯤꯕꯒꯤ ꯑꯁ ꯆꯥꯅꯤꯡꯉꯦ ꯑꯩꯈꯣꯏ ꯌꯨꯝꯗ ꯊꯥꯔꯛꯑꯣ ꯍꯥꯏꯕ ꯇꯥꯔꯦꯒ ꯍꯥꯏꯕꯅꯤ
ꯑꯦꯁ ꯑꯦꯁ
ꯑꯦ ꯏꯟꯁꯥꯡ ꯍꯥꯎꯕꯗꯤ ꯄꯨꯝꯅꯃꯛ ꯃꯤ ꯄꯨꯝꯅꯃꯛ ꯆꯥꯅꯤꯡꯕꯅꯤꯅ
ꯆꯥꯅꯤꯡꯕꯅꯤꯗ ꯀꯔꯤꯗꯤ ꯎꯄꯥꯏ ꯂꯩ
ꯑꯗꯨꯅꯦ ꯍꯩꯒꯨꯝꯕꯁꯨ ꯆꯝꯄ꯭ꯔꯥꯒꯨꯝꯕ ꯆꯥꯔꯁꯨ ꯑꯗꯨꯃꯥꯏꯟ ꯇꯧꯋꯤꯗꯅꯀꯣ
ꯎꯝ ꯌꯥꯝ ꯑꯗꯨꯅꯤ ꯍꯥꯏꯔꯒꯗꯤ ꯆꯥꯅꯤꯡꯕꯅꯦ
ꯆꯥꯅꯤꯡꯕꯅꯦꯕ
ꯌꯥꯝ ꯆꯥꯊꯔꯦ ꯅꯣꯏꯅ ꯀꯔꯤ ꯏꯟꯖꯥꯡ ꯆꯥꯕ
ꯑꯩꯈꯣꯏꯗꯤ ꯃꯥꯏꯔꯦꯟ ꯃꯅꯥꯅꯦ
ꯑꯣ ꯉꯁꯥꯏ ꯍꯥꯏꯕꯗꯨꯀꯣ ꯑꯁ ꯀꯔꯤꯒꯤꯅꯅꯦ ꯅꯨꯡꯁꯤꯈ꯭ꯔꯦꯗ
ꯑꯦ ꯈꯪꯗꯤ ꯑꯩꯈꯣꯏꯁꯨ ꯃꯅꯥꯗꯣ ꯂꯩꯔꯀꯥꯟꯗ ꯆꯥꯕ ꯇꯥꯔꯦ
ꯆꯥꯎ ꯆꯥꯎ ꯀꯨꯏꯔꯔꯣꯏ ꯆꯥꯒꯗꯕ ꯋꯥꯔꯨꯅꯨ
ꯄꯨꯡ ꯀꯌꯥꯗ ꯇꯨꯝꯕ꯭ꯔꯣ ꯅꯣꯏꯗꯤ
ꯊꯦꯡꯅ ꯇꯨꯝꯃꯤꯗ
ꯊꯦꯡꯅꯁꯨ ꯇꯨꯝꯃꯦ ꯉꯟꯅ ꯍꯧꯒꯠꯂꯦ ꯑꯁ ꯋꯥꯔꯝꯒꯅꯤ ꯅꯣꯏ
ꯎꯄꯥꯏ ꯂꯩꯇꯦ
ꯍꯣꯏ
ꯊꯦꯡ ꯉꯟꯅ ꯇꯨꯝꯕ ꯌꯥꯗꯦ ꯌꯥꯝ ꯁꯥꯏꯌꯦ
ꯎꯝ ꯐꯦꯟ ꯂꯩꯇ꯭ꯔꯣ
ꯂꯩꯌꯦꯗ ꯂꯩꯔꯁꯨ
ꯐꯦꯟ ꯊꯥꯔꯒ ꯇꯨꯝꯃꯨꯅꯦ ꯐꯦꯟ ꯊꯥꯔꯒ ꯇꯨꯝꯕꯁꯨ ꯐꯠꯇꯦ ꯍꯥꯏꯌꯦ ꯀꯅꯥꯅꯣ ꯅꯍꯥꯟ ꯐꯦꯟ ꯊꯥꯔꯒ ꯇꯨꯝꯕꯗꯒꯤ ꯁꯤ ꯁꯤꯔ ꯁꯤꯔꯒ ꯂꯩꯔꯝꯃꯦ ꯍꯥꯏꯕꯗꯨ
ꯎꯩꯁ ꯈꯪꯗꯦꯍꯦ ꯑꯗꯨꯃꯗꯤ
ꯅꯥꯔ ꯑꯗꯨꯗꯤ ꯑꯗꯨꯝ ꯊꯦꯡꯅꯩꯌꯦꯕ
ꯈꯪꯗꯦ
ꯀꯕꯤꯔꯥꯅꯤ ꯀꯦꯒꯤꯒꯣ
ꯑꯗꯨꯅꯦ ꯀꯤꯌꯦꯕ ꯀꯩꯅꯣ ꯋꯥꯔꯤ ꯁꯥꯥꯁꯦ ꯀꯣꯏꯕꯒꯤ ꯑꯩꯈꯣꯏ ꯎꯝ ꯀꯩꯅꯣꯗꯣ ꯁ꯭ꯀꯨꯜ ꯀꯥꯔꯤꯉꯩꯗ ꯀ꯭ꯂꯥꯁ ꯀꯌꯥꯗꯔ ꯀꯣꯏꯕ ꯆꯠꯄꯗꯣ ꯈꯪꯕ꯭ꯔꯥ
ꯑꯩꯈꯣꯏ ꯁ꯭ꯀꯨꯜꯒꯤ ꯀꯣꯏꯕ ꯆꯠꯄ ꯑꯃ ꯀꯔꯤꯕ
ꯑꯣ ꯑꯣ ꯑꯣ ꯗꯥꯝꯒꯨꯝꯕ ꯆꯠꯄꯗꯣ ꯈꯪꯕ꯭ꯔꯥ ꯑꯗꯨꯏ ꯅꯨꯃꯤꯠꯇ ꯀꯣꯏꯕ ꯆꯠꯀꯅꯤ ꯍꯥꯏꯗꯅ ꯉꯟ ꯇꯥ ꯃꯝꯕꯗ ꯍꯧꯒꯠꯄꯗꯣ ꯈꯪꯕ꯭ꯔꯥ
ꯈꯪꯉꯦ ꯈꯪꯉꯦ ꯑꯗꯨꯒ ꯀꯔꯤꯁꯨ ꯄꯨꯗꯕ ꯆꯥꯕ ꯌꯥꯗꯕꯗꯣ
ꯑꯗꯨꯅꯦ ꯀꯗꯥꯏꯗꯒꯤ ꯑꯉꯥꯡ ꯑꯣꯏꯕꯅꯤꯅ ꯀꯔꯤꯁꯨ ꯈꯪꯗꯦꯕ ꯑꯣ
ꯉꯟꯇꯥꯒ ꯍꯧꯒꯠ ꯗꯣ ꯑꯩꯈꯣꯏꯅ ꯑꯗꯣ ꯑꯁ ꯑꯗꯨ ꯃꯇꯝꯗꯣ ꯏꯃꯥꯈꯣꯏꯁꯨ ꯄꯪꯕꯒꯤꯅꯦꯕ ꯍꯥꯏꯕꯗꯤ ꯏꯟꯖꯥꯡ ꯑꯍꯥꯎꯕ ꯊꯣꯡꯕꯤꯔ ꯄꯤꯕ ꯌꯥꯕꯅꯦꯕ
ꯑꯩꯈꯣꯏꯗꯤ ꯃꯤꯃꯤ ꯂꯩꯔꯒ ꯃꯤꯃꯤꯗꯨꯁꯨ ꯀꯔꯤꯅꯣ ꯀꯨꯏꯅ ꯊꯝꯕꯒꯤ ꯆꯥꯕ ꯌꯥꯗ꯭ꯔꯦ
ꯑꯗꯨꯅꯦ ꯂꯣꯏꯅ ꯏꯪꯉꯒ
ꯑꯗꯨꯅꯦ ꯌꯥꯝ ꯇꯜꯂꯦ ꯑꯗꯣ ꯃꯇꯝꯗꯗꯤ ꯀꯔꯤꯁꯨ ꯈꯪꯗꯕꯅꯤꯅ
ꯎꯝ ꯑꯗꯨꯅꯤ
ꯑꯣ ꯅꯨꯡꯉꯥꯏꯇꯦꯗ ꯑꯗꯨ ꯃꯇꯝꯗꯗꯤꯀꯣ ꯐꯣꯟꯒꯖꯦ ꯂꯩꯇꯕꯅꯤꯅ
ꯍꯥꯏꯗꯤ ꯐꯣꯟ ꯄꯥꯏꯔꯝꯃꯗꯤ ꯅꯨꯡꯉꯥꯏꯒꯗꯕꯅꯦ
ꯑꯗꯨꯅꯤ ꯑꯗꯨ ꯃꯇꯝꯗꯗꯤ ꯐꯣꯟꯁꯨ ꯄꯥꯏꯗꯦ ꯀꯔꯤꯁꯨ ꯈꯪꯗꯦ
ꯑꯗꯨꯅꯤ ꯌꯥꯝ ꯇꯜꯂꯦ ꯍꯧꯖꯤꯛ ꯃꯇꯝꯒ ꯆꯠꯂꯗꯤ ꯑꯩ ꯁꯦꯜꯐꯤꯗ ꯂꯣꯏꯔꯅꯤ ꯑꯩꯈꯣꯏ
ꯀꯅꯥꯅꯣ ꯅꯥꯍ__ ꯉ ꯕꯁ ꯇꯣꯡꯕꯅꯤꯅꯦꯀꯣ ꯀꯣꯛꯁꯦ ꯉꯥꯎꯋꯦꯕ ꯑꯣꯅꯤꯡꯕ ꯐꯥꯎꯋꯦꯕ ꯑꯗꯨ ꯃꯇꯝꯗ ꯑꯣ ꯅꯠꯇꯦ ꯅꯨꯄꯤ ꯅꯨꯄꯤ ꯑꯃ ꯈꯪꯕ꯭ꯔꯥ ꯀꯣꯠꯄꯗꯣ
ꯈꯪꯉꯦ ꯈꯪꯉꯦ
ꯑꯣ ꯑꯩꯒꯤ ꯏꯅꯥꯛꯇ ꯐꯝꯃꯒ ꯑꯩꯗꯤ ꯌꯥꯝ ꯑꯣꯛꯅꯤꯡꯉꯦ ꯑꯣꯅꯤꯡꯉꯦꯕ ꯑꯗꯨꯒ
ꯑꯥ
ꯑꯃꯗꯨꯗꯤ ꯄꯨꯔꯤ ꯇꯟꯗꯨ ꯆꯥꯔꯒ ꯂꯩꯔꯝꯕ ꯋꯥꯅꯤꯗ
ꯑꯂꯏ ꯉꯛꯄꯅꯦ ꯑꯩꯗꯤ ꯑꯗꯨꯗꯣ ꯁꯤꯒꯦ ꯇꯧꯔꯤꯀꯥꯟꯗ ꯑꯂꯥꯏ
ꯑꯣ
ꯑꯗꯨꯅꯦ ꯅꯪ ꯅꯠꯇ꯭ꯔꯣ ꯑꯣꯛꯄꯗꯣ
ꯑꯩꯁꯨ ꯑꯣꯔꯝꯒꯅꯤ
ꯎꯝ
ꯑꯗ ꯑꯩ ꯕꯁ ꯃꯅꯨꯡꯗꯗꯤ ꯑꯣꯗꯕꯅꯦꯗ ꯑꯗꯨ ꯃꯇꯝꯗꯣ ꯑꯗꯨ ꯉꯥꯛꯇꯅꯤꯀꯣ ꯑꯩꯈꯣꯏꯅ ꯁ꯭ꯀꯨꯜꯒꯤ ꯑꯦꯛꯁꯀꯥꯔꯁꯟ ꯆꯠꯄ ꯐꯪꯕꯗꯣ
ꯎꯝ ꯑꯩꯈꯣꯏꯗꯤ ꯄꯪꯆꯠ ꯆꯠꯇꯕꯅꯦꯕ ꯑꯗꯨꯒꯨꯝꯕꯗꯣ ꯆꯠꯅꯤꯡꯗꯦꯕ
ꯑꯗꯨꯅꯦ ꯆꯠꯅꯤꯡꯗꯦ ꯍꯥꯏꯔ ꯆꯠ ꯑꯗꯨꯁꯨ ꯅꯝꯐꯨꯗꯔꯥ ꯀꯩꯅꯣ ꯇꯕ ꯌꯥꯗꯕꯅꯦ ꯆꯠꯄꯅꯦꯕ
ꯑꯗꯨꯅꯦ ꯑꯗꯨ ꯃꯇꯝꯗꯗꯤ ꯃꯣꯏ ꯎꯝ ꯃꯤ ꯖꯥꯠ ꯑꯇꯣꯞꯄ ꯖꯥꯠꯁꯤꯡꯗꯨꯗꯤ ꯐꯣꯟ ꯂꯣꯏꯟ ꯄꯥꯏꯅꯔꯦꯀꯣ
ꯎꯝ ꯄꯥꯏꯔꯦꯗ ꯑꯩꯈꯣꯏ ꯉꯥꯛꯇ ꯉꯥꯏꯔꯦꯗ ꯑꯗꯨ ꯃꯇꯝꯗꯤ ꯑꯩꯈꯣꯏꯗꯤ ꯌꯥꯝ ꯑꯉꯥꯡ ꯑꯣꯏꯌꯦꯗ
ꯎꯝ ꯀ꯭ꯂꯥꯁ ꯀꯌꯥꯔꯣ ꯀꯥꯎꯈ꯭ꯔꯦꯕ ꯑꯩꯠ
ꯂꯣꯏꯔꯦꯍꯦ
ꯂꯣꯏꯔꯦ ꯑꯈꯣꯏꯒꯤ ꯃꯤ ꯃꯌꯥꯝꯁꯦ ꯉꯥꯎꯕ ꯍꯧꯔꯦ
ꯉꯥꯎꯕ꯭ꯔꯥ ꯀꯩꯅꯣ ꯈꯪꯗꯦ
ꯉꯥꯎꯕꯤ ꯉꯥꯛꯇ ꯉꯥꯏꯔꯦ ꯍꯥ ꯅꯣꯏ ꯎꯝ ꯍꯥꯏꯔꯣ ꯍꯥꯏꯔꯣ
ꯆꯤꯡ ꯑ ꯑꯩꯈꯣꯏ ꯈꯨꯟ ꯃꯅꯥꯛꯇ ꯁꯤꯡ ꯆꯟꯕ ꯆꯠꯄꯗꯨ ꯅꯪ ꯌꯥꯎ__
ꯌꯥꯎꯕꯨꯗꯤ ꯌꯥꯎꯕꯅꯦꯗ ꯀꯔꯝꯕꯅꯣ
ꯎꯝ ꯈꯪꯗ꯭ꯔꯦ
ꯅꯣꯏ ꯅꯠꯇ꯭ꯔꯣ ꯎꯝ ꯁꯤꯡ ꯆꯟꯕ ꯆꯠꯂꯒ ꯂꯥꯛꯇꯦ ꯍꯥꯏꯅ ꯀꯨꯊꯤ ꯊꯤꯔꯤꯗꯣ ꯃꯤ ꯃꯌꯥꯝꯅ
ꯎꯝ
ꯑꯗꯨꯁꯨ ꯅꯩꯕ ꯋꯥꯅꯤ
ꯅꯨꯡꯉꯥꯏꯕꯅꯦ
ꯑꯩꯈꯣꯏꯁꯨꯅꯦ ꯀꯅꯥ__ ꯀꯅꯥ ꯀꯅꯥꯅꯣ ꯈꯪꯗ꯭ꯔꯦ ꯎꯝ ꯑꯗꯨ ꯈꯨꯨꯟꯗ ꯁꯣꯔꯣꯛ ꯂꯥꯜꯂꯒ ꯁꯤꯡ__ ꯆꯟꯕ ꯆꯠꯄꯅꯦꯕ
ꯑ ꯑꯣꯏ
ꯎ ꯃꯥꯧ ꯃꯌꯥꯝ ꯃꯧ ꯃꯌꯥꯝ ꯌꯥꯎꯋꯦꯕ ꯑꯩꯁꯨ ꯌꯥꯎꯋꯦ ꯏꯅꯦ ꯈꯈꯣꯏꯁꯨ ꯌꯥꯎꯋꯦ ꯃꯥꯧ ꯃꯌꯥꯝ ꯌꯥꯎꯋꯦꯕ ꯑꯗꯨꯒ ꯆꯠꯄ ꯀꯥꯟꯗ ꯁꯣꯔꯣꯛ ꯃꯈꯥꯗꯅꯦꯕ ꯃꯣꯏ ꯑꯩ ꯂꯝꯝꯗꯨꯀꯣ ꯑꯗꯨ ꯆꯟꯕ ꯀꯥꯟꯗ ꯅꯨꯄꯥ ꯑꯃ ꯂꯥꯛꯑꯒ ꯃꯣꯏ ꯈꯨꯟꯅꯤꯀꯣ
ꯑꯥ
ꯌꯥꯝ ꯃꯨꯦ ꯃꯁꯛꯁꯨ ꯌꯥꯝ ꯊꯤꯑ ꯑꯗꯨꯅ ꯂꯥꯛꯑꯒ ꯀꯅꯥ ꯀꯅꯥꯅꯣ ꯑꯁꯤꯗꯁꯤꯡ ꯆꯠꯂꯤꯁꯦ ꯂꯥꯎꯔꯕ ꯀꯥꯟꯗꯗꯤ ꯁꯤꯡ ꯎꯝ ꯎꯝ ꯆꯟꯕ ꯈꯣꯟꯗꯨꯗꯤ ꯀꯜꯂꯦꯗꯅꯀꯣ
ꯑ
ꯑꯗꯨ ꯅꯨꯄꯥꯅ ꯂꯥꯎꯔꯛꯄ ꯀꯥꯟꯗꯗꯤ ꯃꯌꯥꯝꯗꯣ ꯇꯨꯃꯤꯟ ꯇꯨꯃꯤꯟ ꯂꯩꯅꯈ꯭ꯔꯦ ꯑꯗꯨꯒ ꯃꯤ ꯈꯔꯗꯤ ꯁꯝꯒꯨꯝꯕ ꯊꯥꯡꯒꯨꯝꯕꯗꯣ ꯊꯝꯃꯝꯃꯒ ꯆꯦꯜꯂꯛꯑꯦꯕ ꯃꯊꯛꯇ ꯑꯩꯈꯣꯏ ꯃꯅꯥꯛꯇ ꯑ ꯑꯩꯈꯣꯏ ꯃꯅꯥꯛꯇ ꯑꯃꯨꯛ ꯂꯥꯛꯑꯦ ꯑꯗꯨ ꯅꯨꯄꯥꯗꯣ ꯂꯒ ꯏꯅꯦ ꯀꯩꯅꯣꯗꯣ ꯃꯁꯇ ꯅꯨꯨꯄꯤꯗꯣ
ꯑꯥ
ꯑꯗꯨꯁꯨ ꯆꯠꯄ ꯑꯗꯨ ꯅꯨꯃꯤꯠꯇ ꯑꯗꯨ ꯀꯅꯥꯅꯣ ꯅꯪ ꯀꯅꯥꯒꯤ ꯃꯧꯔꯥ ꯍꯥꯏꯔꯒ ꯑꯩ ꯑꯁꯤꯒꯤ ꯃꯧꯅꯦ ꯂꯥꯏꯈ꯭ꯔꯨꯝꯝꯕꯤ ꯑꯗꯨꯒꯤ ꯃꯧꯅꯦ ꯑꯗꯨꯅ ꯑꯗꯨꯅꯦ ꯄꯁꯇꯔ ꯅꯨꯄꯤꯅꯦ ꯍꯥꯏꯔꯒ ꯑꯗꯣ ꯑꯁꯤ ꯅꯨꯄꯤꯅ ꯎ ꯑꯗꯨꯝ ꯏꯔꯝꯕ꯭ꯔꯥ ꯂꯥꯏꯔꯤꯛꯇ ꯍꯨꯔꯥꯜꯂꯣꯅ ꯍꯥꯏꯌꯦ
ꯎꯝ
ꯑꯗꯣ ꯑꯩꯈꯣꯏꯕꯨ ꯇꯥꯜꯂꯦꯕ ꯆꯪꯍꯟꯗ꯭ꯔꯦ ꯑꯃꯥꯎ ꯁꯤꯡꯁꯨ ꯄꯨꯗ꯭ꯔꯦ ꯑꯩꯈꯣꯏ ꯌꯥꯝ ꯐꯠꯇꯦ ꯍꯥꯏꯌꯦ ꯃꯣꯏꯗꯤ
ꯑꯣ ꯑꯗꯨ ꯀꯔꯤꯕ ꯊꯥꯏꯅ ꯑꯃ ꯎꯝ ꯀꯔꯤ ꯍꯥꯏꯕ꯭ꯔꯥ
ꯑꯩ
ꯑꯁ ꯑꯁꯤ ꯀꯩꯅꯣ ꯀꯣꯏꯔꯦꯡ ꯂꯣꯝꯗ ꯀꯩꯅꯣ ꯂꯩꯕꯗꯣ ꯑ ꯑꯁ ꯁꯤꯇꯥꯕꯣꯟꯗꯣ ꯔꯦꯠ ꯀꯂꯔꯒꯤꯗꯣ ꯑꯉꯥꯡꯕꯗꯣ ꯑꯗꯨ ꯎꯝ ꯍꯧꯖꯤꯛꯇꯤ ꯂꯩꯇ꯭ꯔꯦꯀꯣ
ꯈꯪꯗꯦꯅꯦ ꯑꯗꯨꯔꯣꯝꯗ ꯂꯩꯕꯅꯦ
ꯊꯥꯏꯅꯗꯤ ꯑꯁ ꯑꯃ ꯐꯥꯝ ꯑꯃ ꯂꯩꯕ ꯇꯥꯏꯞꯇꯣ ꯍꯧꯖꯤꯛꯇꯤ ꯑꯩꯈꯣꯏ ꯈꯨꯟꯒꯤ ꯌꯨꯝꯅ ꯂꯣꯏꯅ ꯀꯩꯅꯣ ꯇꯧꯈ꯭ꯔꯦ ꯂꯩꯔꯦ ꯌꯨꯝ ꯃꯌꯥꯝ
ꯑꯦ ꯑ ꯑꯣ ꯂꯩꯌꯦ ꯂꯩꯌꯦ ꯅꯪ ꯑꯁꯤꯗ ꯂꯩꯕ꯭ꯔꯅꯦ ꯑꯗꯨ ꯃꯇꯝꯗ
ꯂꯩꯌꯦꯗ ꯅꯪꯁꯨ
ꯑꯦ ꯈꯪꯗꯦꯅꯦ ꯍꯧꯖꯤꯛꯇꯤ ꯀꯔꯤꯅꯣ ꯑꯩꯈꯣꯏꯅ ꯎꯝ ꯂꯩꯈ꯭ꯔꯕꯅꯦ ꯎ ꯎꯝ ꯃꯩꯆꯥꯒ ꯑꯩꯈꯣꯏꯗꯣ
ꯑꯧ
ꯑꯗꯨꯈꯣꯏꯗꯣ ꯂꯩꯈ꯭ꯔꯕꯅꯦ ꯍꯧꯖꯤꯛꯇꯤ ꯍꯥꯟꯅꯗꯤ ꯑꯁ ꯁꯤꯇꯥꯕꯣꯟꯗꯣ ꯐꯥꯝ ꯇꯧꯕꯅꯤꯅ ꯌꯥꯝꯕꯅꯦꯀꯣ
ꯑꯥ ꯍꯧꯖꯤꯛ ꯀꯥꯟꯗꯤ ꯎꯁꯨ ꯎꯗꯔꯦ
ꯅꯣꯏ ꯅꯣꯏ ꯌꯨꯝꯗ ꯂꯩꯔꯤꯗꯨꯗꯤ
ꯂꯩꯕ꯭ꯔꯣ ꯑꯁ ꯑꯩꯈꯣꯏꯗꯤ ꯈꯪꯕꯨ ꯈꯪꯗꯦ
ꯂꯩꯅꯦ ꯍꯥꯀꯨꯝꯗꯣ ꯑꯩ ꯆꯥꯏꯌꯦ ꯅꯣꯏꯒꯤ ꯑꯗꯨ ꯑꯣꯏꯔꯁꯨ ꯑꯉꯥꯡ ꯁꯤꯡꯅ ꯂꯣꯏ ꯆꯥꯔꯝꯃꯦꯗ ꯃꯨꯣꯟꯕ ꯎꯕ ꯌꯥꯗꯦꯕ ꯃꯣꯏꯗꯤ
ꯇꯧꯕꯅꯦ ꯇꯧꯕꯅꯦ ꯑꯉꯥꯡꯁꯤꯡꯗꯨ
ꯑꯗꯨꯅꯦ ꯅꯣꯏꯒꯤ ꯎꯝ ꯌꯨꯝ ꯃꯅꯥꯛꯇ ꯂꯩꯕ ꯃꯅꯝ ꯅꯝꯕꯗꯣ ꯈꯪꯕ꯭ꯔꯥ ꯑꯃꯦꯠꯄ ꯀꯥꯟꯗ ꯊꯝꯕ ꯀꯥꯟꯗ ꯍꯥꯎꯕꯗꯣ ꯏꯁꯤꯡ ꯊꯝꯐꯝ ꯃꯅꯥꯛꯇ ꯍꯧꯕꯗꯣ
ꯑꯁ ꯀꯔꯤ ꯍꯩꯅꯣ
ꯎꯝ ꯁꯪꯉꯒ ꯑꯄꯤꯛꯄꯗꯣ ꯔꯥꯎꯟ ꯔꯥꯎꯟ ꯃꯔꯨ
ꯑ
ꯄꯥꯝꯕꯤ ꯑꯆꯧꯕ ꯂꯩꯕꯗꯣ ꯈꯪꯗ꯭ꯔꯣ
ꯍꯩꯀ꯭ꯔꯨꯔꯣ
ꯅꯠꯇꯦ ꯑ ꯀꯇꯥꯡ ꯊꯥꯏꯗꯣ
ꯑꯣ ꯑꯣ ꯑꯣ ꯑꯣ ꯑꯗꯨ ꯑꯩꯈꯣꯏꯗ ꯍꯧꯕ꯭ꯔꯣ
ꯎꯝ ꯍꯧꯋꯦ ꯅꯪꯁꯨ ꯂꯣꯏꯔꯦ ꯅꯣꯏ ꯌꯨꯝ
ꯑꯁ ꯌꯨꯝ ꯎꯝ ꯑꯩꯗꯣ ꯌꯨꯝꯗ ꯂꯩꯇꯕꯅꯤꯅ ꯈꯪꯗꯦ
ꯑꯗꯨꯁꯨ ꯌꯥꯝ ꯍꯥꯎꯕꯅꯦ
ꯆꯥꯅꯤꯡꯉꯦ
ꯀꯂꯦꯖꯒ ꯌꯦꯟꯒꯤ ꯀꯂꯦꯖꯒ ꯃꯦꯠ ꯄꯀꯥꯟꯗꯕꯣ ꯑꯁ ꯌꯥꯝ ꯍꯥꯎꯕꯅꯤꯅꯦ ꯑꯗꯨ ꯍꯥꯎꯕꯅꯦ ꯅꯣꯏ ꯌꯨꯝꯗ ꯂꯥꯛꯑꯗꯤ ꯑꯗꯨꯝ ꯂꯧꯔꯒ ꯆꯥꯏꯌꯦ ꯌꯥꯝ ꯍꯥꯎꯏ
ꯎꯝ ꯑꯩꯗꯤ ꯌꯦꯡꯉꯣ ꯂꯩꯇꯕꯒꯤꯀꯣ ꯌꯨꯝꯗ ꯂꯩꯇꯕꯗꯣ ꯒ꯭ꯌꯥꯟꯒ ꯇꯥꯗꯦ
ꯈꯪꯗꯔꯦꯅꯦ
ꯌꯨꯝꯗ ꯂꯩꯔꯗꯤ ꯐꯕ ꯌꯨꯝꯗ ꯂꯩꯕꯁꯨ ꯐꯪꯗꯦ
ꯎꯝ ꯑꯗꯨꯅꯦ ꯑꯗꯨꯒꯤꯅꯤꯅꯦ ꯅꯣꯏ ꯌꯨꯝ ꯑꯗꯨꯔꯣꯝꯗ ꯆꯠꯂꯗꯤ ꯅꯣꯏ ꯌꯨꯝꯗꯣ ꯏꯆꯤꯛ ꯆꯤꯛꯑꯒ ꯂꯩꯌꯦꯕ
ꯑꯣ ꯑꯗꯨꯃꯥꯏꯅ ꯑꯣꯏꯕꯅꯦ ꯑꯁ ꯈꯪꯗꯦꯗ ꯒ꯭ꯌꯥꯟꯒ ꯇꯥꯗꯦꯗ ꯇꯧꯔꯤꯕꯁꯦ
ꯌꯥꯪꯗꯦ
ꯌꯥꯝ ꯋꯥꯏꯅꯦꯍꯦ ꯌꯨꯝꯁꯨ ꯆꯠꯅꯤꯡꯉꯦ ꯆꯠꯄ ꯐꯪꯗꯦ ꯑꯦ
ꯑꯁ ꯑꯗꯨꯗ ꯂꯩꯕꯅ ꯅꯨꯡꯉꯥꯏ ꯐꯕꯅꯦꯗ ꯌꯨꯝꯗ ꯂꯩꯕꯁꯦ ꯀꯔꯤꯁꯨ ꯇꯧꯅꯤꯡꯉꯥꯏ ꯂꯩꯇꯕꯅꯤꯅꯀꯣ ꯌꯨꯝꯗ ꯂꯩꯕꯗꯤ ꯄꯩꯁꯥꯁꯨ ꯊꯣꯛꯇꯦ ꯀꯔꯤꯁꯨ ꯇꯧꯅꯤꯡꯉꯥꯏ ꯂꯩꯇꯦ ꯕꯣꯔꯤꯡꯁꯨꯁꯨ ꯑꯣꯏ ꯑꯗꯨꯅ ꯃꯄꯥꯟ ꯊꯣꯛꯄꯅ ꯐꯕꯅꯦ
ꯑꯗꯨꯅꯦ ꯀꯔꯤ ꯃꯥꯅꯤ ꯃꯥꯅꯤ ꯑꯁ ꯃꯄꯥꯟꯗ ꯂꯩꯕꯁꯨ ꯍ ꯌꯥꯝ ꯋꯥꯏꯗ
ꯋꯥꯔꯁꯨ ꯈꯥꯡꯕ ꯇꯥꯕꯅꯤꯅꯦ ꯑꯥ
ꯅꯣꯏꯗꯤ ꯈꯨꯟꯗ ꯅꯣꯏꯗꯤ ꯐꯤꯒꯨꯝꯕ ꯌꯥꯝ ꯁꯥꯔꯝꯒꯅꯤꯗ
ꯒꯥꯔꯤ
ꯐ ꯁꯥꯗ꯭ꯔꯣ ꯅꯣꯏꯗꯤ
ꯐꯤ ꯁꯥꯅꯦꯦ ꯑꯩꯈꯣꯏ ꯈꯨꯟꯒꯤ ꯑꯃꯗꯣ ꯉꯁꯥꯏ ꯋꯥꯔꯤ ꯁꯥꯕ ꯅꯨ ꯄꯥꯥꯗꯣ ꯈꯪꯕ꯭ꯔꯥ ꯊꯤꯒꯤꯗꯣ
ꯎꯝ
ꯊꯤ ꯑꯗꯨ ꯅꯨꯄꯥꯗꯣ ꯀꯩꯅꯣꯅꯦ ꯂꯣꯇ꯭ꯔꯤ ꯐꯖꯅ ꯇꯧꯔꯤꯌꯦ
ꯑꯁ ꯀꯔꯤ ꯂꯣꯠꯇ꯭ꯔꯤꯅꯣ ꯑꯣ ꯐꯤꯒꯤꯔꯣ
ꯎꯝ ꯅꯨꯄꯥꯒꯤ ꯐꯤꯗꯣ
ꯏꯟ ꯀꯝꯡ ꯀꯣ
ꯑꯗꯨꯝ ꯇꯧꯔꯒ ꯂꯩꯌꯦꯦ